ꯍꯜꯂꯣ
ꯇꯥꯕ꯭ꯔꯣ ꯇꯥꯕ꯭ꯔꯣ
ꯇꯥ ꯗ꯭ꯔꯗꯤ ꯀꯩꯅꫭ
ꯑꯣꯀꯦ ꯚꫭꯏꯁꯦ ꯐꯟ ꯇꯥꯔꯦꯀꯣ ꯑꯩꯒꯤꯁꯦ
ꯇꯥꯏ ꯂꯥꯎꯗ ꯑꯦꯟ ꯀ꯭ꯂꯤꯌꯔ
ꯑꯣꯀꯦ ꯀ꯭ꯔꯥꯏꯁꯇꯦꯜ ꯀ꯭ꯂꯤꯌꯥꯔꯅꯦꯕꯀꯣ ꯍꯥ
ꯐꫭꯟꯗꯩꯔꯣ
ꯑꯦ ꯋꯥꯏꯅꫭꯠ
ꯎꯝ ꯑꯥꯏꯐꫭꯟꯒꯤ ꯃꯈꫭꯟꯅꯤꯁꯤꯗ ꯁꯤꯁꯦ
ꯑꯔꯦ ꯌꯥꯝ ꯀꯥꯍ ꯦꯟꯖꯜꯂꯛꯑꯅꯨ ꯀꯩꯗꯧꯒꯦ
ꯎꯝ ꯀꯩꯅꯣ ꯅꯪ ꯇꯧꯊꫭꯛꯇ ꯐꯣꯡ ꯒ ꯇꯧꯔꯛꯏ ꯁꯤꯕꫭ ꯀꯩ ꯂꯩꯔꯒꯦ
ꯏꯁꯨ ꯋꯥꯔꯤꯁꯤ ꯇꯧꯊꯣꯛꯇꯅ ꯇꯧꯔꯛꯄꯒꯥꯏ ꯐꯖꯗꯦꯍꯦ
ꯈꯪꯗꯦ ꯑꯩꯁꯨ ꯆꯤꯟꯗꯩ ꯊꯣꯛꯈꯤꯕꯅꯤ
ꯃꯗꯨ ꯍꯥꯏꯕ ꯌꯥꯕ ꯋꯥ ꯅꯠꯇꯦ
ꯍꯥꯏꯅꯤꯡꯅ ꯍꯥꯏꯕ ꯅꯠꯇꯦꯗ ꯏꯆꯦꯅ ꯊꯣꯛꯈꯤꯕꯅꯦ
ꯑꯗꯨꯗꯤ ꯊꯣꯛꯈꯤꯦ ꯁ
ꯍꯥꯏꯅꯤꯡ ꯍꯥꯏꯅꯤꯡ ꯂꯩꯔꯝꯕꯖꯥꯠꯅꯤ ꯆꯥꯂꯣꯏꯗꯉꯥꯏꯔꯤ ꯒꯦꯁ ꯅꯝꯕꯊ
ꯀꯩ ꯀꯩ ꯃꯊꯦ ꯑꯣ ꯒꯦꯁꯇ ꯃꯊꯦ ꯍꯥꯏꯔꯣ ꯑꯇꯩ ꯅꯃꯤ ꯅꯨꯡꯗꯥꯡꯁꯦ ꯑꯩꯈꯣꯏꯒꯤ ꯇ꯭ꯔꯦꯟꯗꯗꯤꯀꯣ ꯆꯠꯅꯕꯤꯗ ꯏꯔꯣꯝꯕꯕꯨꯗꯤ ꯑꯣꯏꯒꯟꯕꯅꯦꯕ ꯑꯗꯨ ꯅꯣꯏꯁꯦ ꯏꯔꯣꯝꯕꯗꯤ ꯄꯥꯝꯗꯤ ꯄꯥꯝꯒꯟꯗꯕꯅꯦꯕꯀꯣ ꯑꯗꯨꯗꯨꯅ ꯒꯌꯥꯁꯇ ꯉꯀꯣ ꯀꯥꯡꯁꯣꯏꯒꯤ ꯒꯦꯁ ꯇꯔꯦꯠ ꯀꯥꯡꯁꯣꯏꯗ
ꯑ ꯅꯠꯇꯦ ꯑꯗꯨꯅꯦꯗꯥꯅꯤ ꯑꯩꯣꯏꯅ ꯌꯦꯠꯄ ꯌꯥꯗꯦ ꯒꯦꯁ ꯑꯃꯈꯛ ꯇꯧꯒꯗꯧꯕꯅꯦ
ꯅꯠꯇꯦ ꯌꯦꯠꯄ ꯅꯠꯇꯦ ꯄꯣꯖꯤꯕꯤꯂꯤꯇ ꯇꯤꯗꯨꯅꯦ ꯑꯩꯅ ꯍꯥꯏꯔꯤꯁꯦ ꯑꯩꯗꯤ ꯀꯥꯡꯁꯣꯏꯗꯣ ꯀꯥꯡꯁꯣꯏꯗ ꯀꯥꯡꯁꯣꯏ ꯌꯥ ꯌꯦꯁ ꯏꯠꯁ ꯀꯟꯐꯥꯔꯝ ꯑꯣꯀꯦ ꯏꯔꯣꯝꯕ ꯏꯔꯣꯝꯕꯁꯦ ꯑꯩꯅ ꯊꯥꯖꯩ ꯑꯗꯨ ꯅꯁꯦ ꯏꯔꯣꯝꯕ ꯐꯥꯎꯒꯟꯗꯕꯗꯨꯗꯩꯅ ꯑꯃꯨꯛ ꯈꯟꯗꯕ
ꯑꯥ ꯅꯨꯃꯤꯠ ꯍꯨꯝꯅꯤꯁꯣꯔꯤꯅꯦ ꯍꯨꯝꯅꯤꯁꯣꯔꯤ ꯏꯔꯣ ꯃꯆꯥ
ꯏꯁ ꯑꯩ ꯑꯩꯗꯤ ꯅꯖꯥꯅꯤ ꯄ꯭ꯔꯗꯤꯛꯁ ꯁꯤꯅꯤꯡꯖꯦ ꯑꯣꯃꯥꯒꯠ
ꯋꯥꯟ ꯇꯥꯏꯝ ꯍꯥꯏꯈꯤꯕꯅꯦ
ꯑꯦ ꯑꯩꯗꯤ ꯑꯦ ꯑꯗꯨꯏꯁꯤ ꯅ ꯇ꯭ꯔꯦꯟꯒꯤ ꯄꯣꯖꯤꯕꯤꯂꯤꯇꯤ ꯃꯌꯥꯝꯗꯨꯗꯤ ꯑꯩꯅ ꯄꯨꯊꯣꯔꯛꯑꯝꯃꯤꯗꯅ
ꯑꯣ ꯑꯣꯀꯦ ꯑꯣꯀꯦ ꯑꯣꯀꯦ ꯑꯟꯗꯗꯤꯤꯄꯣꯗꯤꯤ ꯌ ꯌꯥꯝ ꯐꯔꯦ ꯐꯔꯦ
ꯎꯝ ꯕꯣꯗꯤ ꯐꯔꯦ ꯌꯦꯡꯕꯗ ꯅꯨꯡꯉꯥꯏꯔꯦ ꯅꯪ ꯕꯣꯗꯤꯗꯨꯁꯨ
ꯔꯤꯃ
ꯍꯥꯏꯗꯤ ꯗꯤꯁꯇꯤꯡ ꯀꯩ ꯑꯗ ꯍꯥꯏꯗꯤ ꯌꯦꯡꯕ ꯅꯨꯡꯉꯥꯏꯔꯦꯗꯤ ꯎꯝ ꯐꯖꯔꯦ ꯐꯖꯔꯦ ꯌꯦꯡꯕ ꯅꯨꯡꯉꯥꯏꯔꯦꯗꯤ ꯇꯤꯡ ꯑꯣꯏꯏꯔꯦ
ꯑꯣꯏꯔꯦ ꯑꯣꯏꯔꯦ ꯑꯣꯏꯔꯦ ꯑꯣꯏꯔꯦ ꯁꯨꯝ ꯅꯠꯇꯦꯗ ꯌꯦꯡꯕꯨꯗ ꯀꯩꯅꯣꯝ ꯃꯥꯜꯂꯦ ꯀꯩ ꯍꯥꯏꯇꯥꯔꯦ ꯄ꯭ꯔꯁ
ꯌꯦꯡꯕꯗ ꯁꯥ ꯉ ꯃꯥꯟꯗ ꯄꯤꯗꯤ ꯌꯦꯟꯁꯥꯡ ꯃꯅꯥ ꯃꯁꯤꯡ ꯑꯣꯏꯅ ꯃꯥꯟꯕꯅꯦꯕ ꯃꯥꯏꯔꯦꯟꯒꯥꯏꯗ ꯃꯥꯟꯕꯗꯣ
ꯅꯠꯇ ꯅꯠꯇ ꯅ ꯀ꯭ꯔꯔꯤꯁꯇꯃꯤ ꯑꯐꯒꯣꯟꯅꯤ
ꯍ
ꯃꯅ ꯑꯗꯥꯥꯏ ꯂꯩ ꯄꯨꯁꯤ ꯑꯉꯉ ꯂꯣꯏꯗ ꯅꯣꯏꯅ ꯈꯦ ꯅꯪ ꯍꯣꯠꯅꯒꯦꯔꯣ ꯉꯝꯃꯣꯏꯗ
ꯎꯝ ꯎꯝ ꯍꯣꯠꯅꯔꯁꯨ ꯅꯪꯅ ꯑꯄꯥꯝꯕꯕꯨꯗꯤꯗꯣ ꯑꯩꯉꯣꯟꯗ ꯇꯥꯔ ꯇꯣꯛꯅꯤꯡꯉ
ꯀꯔꯤꯕ
ꯑꯩ ꯋꯥꯅ ꯍꯣꯠꯅꯕꯗ ꯅꯪ ꯅꯪꯅ ꯄꯥꯝꯖꯕꯕꯨꯗꯤ ꯑꯩꯉꯣꯟꯗ ꯇꯥꯔ ꯇꯣꯛꯀꯅꯤ ꯍꯥꯏꯕꯅꯤ
ꯀꯩꯅꯣ ꯍꯥꯏꯁꯤꯕꯣ ꯀꯔꯤ ꯕꯨꯗꯤ ꯄꯥꯝꯒꯦ ꯑꯩꯀꯣ
ꯅꯪ ꯅꯪꯅ ꯍꯦꯛ ꯄꯥꯝꯖꯔꯤꯕꯅꯤ ꯅꯪ ꯈꯟꯖꯔꯤꯕꯕꯨꯗꯤ ꯑꯩꯉꯣꯟꯗ ꯄꯣꯠꯞ ꯇꯥꯥꯁꯜꯂꯛꯀꯅꯦꯕ ꯑꯗꯨꯗ ꯑꯗꯨꯅ
ꯁꯪꯁꯥꯔꯁꯤ ꯀꯩꯅꯣꯝ ꯇꯧꯔꯝꯃꯤꯅꯦ ꯍꯧꯖꯤꯛꯀꯥꯟꯁꯤꯦ ꯉꯁꯤꯒꯤ ꯅꯨꯃꯤꯠꯁꯤ ꯈꯨꯗꯣꯅꯤ ꯊꯣꯛꯈꯤꯒꯦ
ꯏꯁ ꯌꯨꯖꯋꯦꯜ ꯍꯥꯟꯅꯗꯤ ꯏꯁꯇꯒꯤꯅ ꯋꯦꯁꯇ ꯍꯥꯏꯕꯗꯤ ꯏꯁꯇ ꯋꯦꯁꯇ ꯑꯩꯈꯣꯏ ꯃꯩꯇꯩꯂꯣꯟꯗ ꯀꯩꯅꯣ ꯀꯃꯥꯏꯅꯣ ꯍꯥꯏꯕꯗ ꯎꯝ ꯑꯥ ꯅꯨꯃꯤꯠꯅ ꯅꯣꯡꯄꯣꯛꯇꯒꯤ ꯊꯣꯛꯑꯒ ꯅꯣꯡꯆꯨꯞꯇ ꯑꯣꯀꯦ ꯁꯤꯅ ꯅꯣꯡꯄꯣꯛ ꯋꯦꯁꯁꯤꯅ ꯅꯣꯡꯆꯨꯞꯄ ꯁꯃꯤꯟꯅ ꯅꯣꯡꯄꯣ ꯇꯒꯤ ꯊꯣꯛꯑꯒ ꯅꯣꯡꯆꯨꯞꯇ ꯇꯥꯕ ꯑꯁꯨꯃꯥꯏꯅ ꯑꯗꯨꯝ ꯇꯥꯒꯦ ꯍꯥꯏꯇꯥꯔꯦ ꯍꯥꯟꯅꯒꯤ ꯍꯥꯃꯨ ꯍꯥꯃꯨꯗꯝ
ꯉꯁꯤ ꯀꯩꯅꯣꯝ ꯇꯧꯗꯧꯕ ꯍꯥꯏꯇꯥꯔꯦ ꯑꯩꯒꯤ ꯋꯥꯈꯜꯅꯔꯒ
ꯎ ꯑꯥ ꯈꯪꯗꯦ ꯈꯪꯗꯦ ꯋꯥꯋꯥꯛꯀꯤꯡ ꯅꯨꯡꯀꯤꯡ ꯆꯠꯄꯗ ꯆꯠꯄꯗꯗꯤ ꯋꯥꯈꯜꯗꯗꯗꯤ ꯅꯨꯡꯉꯥꯏꯅꯤꯩ
ꯑꯣ ꯀꯔꯤ ꯃꯇꯥꯡꯒꯤ ꯅꯨꯡꯉꯥꯏꯔꯤꯅꯣ ꯍꯥꯏꯁꯤꯕꯣ
ꯍꯗꯤ ꯂꯩ ꯑꯗꯨꯅꯕꯔꯤ ꯑꯗꯨ ꯑꯗꯨ ꯀ ꯅꯨꯡꯉꯥꯏꯕ ꯍꯥꯏꯁꯦ ꯕ꯭ꯔꯦꯟꯗ ꯑꯗꯨꯝ ꯐꯝꯖꯤꯜꯂꯒ ꯂꯩꯀꯥ ꯃꯅꯨꯡꯗ ꯂꯩꯁꯤꯟꯕꯒꯤ ꯗꯜ ꯑꯣꯏꯈꯠꯄꯗꯣ ꯑꯗꯨꯝ ꯏꯁꯀ꯭ꯔꯤꯟ ꯃꯃꯥꯡꯗ ꯐꯝꯃꯒ ꯂꯩꯕꯒꯤ ꯑꯗꯨꯒꯤ ꯅꯨꯡꯉꯥꯏꯇꯕ ꯑꯗꯨꯒꯤ ꯕꯣꯔꯗꯝꯗꯨꯗꯩꯗꯤ ꯎꯝ ꯎꯝ ꯑꯗꯨ ꯈꯤꯇꯪ ꯃꯄꯥꯟ ꯊꯣꯛꯑꯒ ꯍꯥꯏꯗꯤ ꯑꯩꯈꯣꯏꯗꯤ ꯀꯩꯅꯣꯗꯣ ꯕ꯭ꯔꯦꯟꯗꯣ ꯋꯥꯔꯛꯑꯥꯎꯠ ꯇꯧꯍꯜꯂꯨ ꯀꯥꯟꯗ ꯑꯣꯛꯁꯤꯖꯦꯟ ꯀꯩꯀꯥ ꯐꯪꯉꯒ ꯕ꯭ꯔꯦꯟꯗ ꯑꯗꯨꯗꯨꯅ ꯀꯩꯅꯣ ꯇꯧꯍꯜꯂꯤꯗꯅ ꯈꯤꯇꯪ ꯀ꯭ꯔꯤꯌꯦꯇꯤꯞ ꯑꯣꯏꯍꯜꯂꯤꯗꯅ
ꯑꯣꯀꯦ ꯑꯗꯨꯒ ꯑꯗꯨꯒꯤ ꯃꯇꯥꯡꯗ ꯑꯩ ꯁꯖꯦꯁꯟ ꯃꯆꯥ ꯑꯃꯇ ꯂꯩ ꯌꯦꯡꯉ ꯀꯟꯆꯥꯎ ꯦꯜꯂꯤ
ꯍꯥꯏꯔꯑꯣ ꯍꯥꯏꯔꯛꯑꯣ ꯍꯥꯏꯔꯣꯑꯣ ꯄꯤꯊꯔꯛꯑꯣ ꯄꯤꯊꯔꯛꯑꯣ
ꯀꯩꯅꯣꯃꯛꯇꯪ ꯆꯠꯂꯨꯁꯣꯏꯅꯦ ꯀꯩꯅꯣꯁꯦ ꯆꯠꯈꯤꯕ ꯃꯐꯝꯗ ꯑꯗꯨꯝ ꯃꯟꯖꯟ ꯍꯟ ꯆꯠ ꯇꯥꯔꯒꯗꯤꯅꯦ ꯅꯪ ꯑꯣꯈꯅꯁꯨ ꯐꯪꯁꯨꯅꯦꯕ ꯋꯥꯏ ꯀꯣꯞꯁꯨ ꯑꯣꯔꯦꯗꯤ ꯁꯤꯗ ꯄ꯭ꯂꯦꯁ ꯑꯒꯦꯟ ꯑꯦꯦꯟ ꯑꯒꯦꯟ
ꯎꯝ ꯌꯥꯔꯦ ꯅꯪ ꯏꯪꯂꯤꯁꯇꯣ ꯌꯥꯝ ꯁꯤꯖꯤꯟꯅꯔꯛꯀꯅꯤꯅꯦ ꯑꯩ ꯀꯩꯅꯣ ꯄꯥꯡ ꯈꯪꯗꯦꯅꯤ
ꯁꯣꯏꯔꯤꯅꯤ ꯁꯣꯏꯔꯤꯅꯤ ꯁꯣꯏꯔꯤꯅꯤ ꯑꯩꯁꯦ ꯃꯤ ꯃꯆꯥ ꯁꯣꯏꯔꯤꯅꯤ ꯍꯩꯕ ꯑꯩ ꯍꯩꯕ ꯁꯥꯅꯤꯡꯕꯗꯤ
ꯎꯝ ꯍꯩꯔꯦꯇꯅꯣ ꯍꯩꯔꯦꯇꯅꯣ
ꯀꯩꯅꯣꯅꯦ ꯑꯩ ꯍꯥꯏꯅꯤꯡꯉꯤꯁꯤ ꯀꯩꯅꯣꯅꯤꯗ ꯖꯦꯁ ꯀ ꯑꯣ ꯅ ꯈꯔ ꯁꯤꯟꯃ ꯊꯛꯀꯔ ꯇꯥꯏ ꯍꯥꯏꯕꯅꯤꯗ ꯑꯩ ꯍꯥꯏꯅꯤꯡ ꯍꯥꯏꯗꯤ ꯌꯥꯝ ꯇꯣꯏꯅ ꯅꯠꯇ꯭ꯔꯒꯁꯨ
ꯎꯝ ꯆꯨꯝꯃꯦ ꯆꯨꯝꯃꯦ ꯑꯗꯨꯕꯨꯗꯤ ꯑꯩꯅ ꯑꯗꯨꯝ ꯆꯠꯁꯤꯜꯂꯛꯑꯁꯨꯅ ꯍꯥꯏꯁꯦ ꯀꯩꯅꯣꯅꯦꯕ
ꯀꯥꯗ ꯂꯩꯔꯤ ꯐꯤꯕꯝ ꯑꯗꯨꯒ ꯆꯞ ꯃꯥꯟꯅꯔꯦ ꯀꯅꯤ ꯁꯤꯅꯤ ꯋꯥꯛꯀꯤꯡꯗꯨꯁꯨ
ꯑꯣꯀꯦ ꯑꯗꯣ ꯑꯩꯅ ꯑꯃꯨꯛ ꯑꯃ ꯑꯃꯨꯛ ꯍꯥꯏꯅꯤꯡꯕ ꯑꯃꯨꯛ ꯂꯩ ꯑꯩꯁꯦ ꯑꯃꯨꯛ ꯍꯥꯏꯔꯛꯀꯦꯕꯕꯥ ꯍꯥꯏꯗꯤ ꯅꯪ ꯍꯥꯏꯗꯨꯗꯤ ꯆꯨꯝꯃꯦꯕ ꯑꯗꯨꯕꯨ ꯇꯣꯏꯅ ꯅꯠꯇꯦ ꯍꯥꯏꯕꯗꯨꯗꯅꯦꯕ ꯌꯥꯝ ꯊꯤ ꯆꯨꯝꯃꯤꯁꯦ ꯅꯪꯒꯤꯗꯣ
ꯑꯥ
ꯑ ꯍꯥꯏꯗꯤ ꯑꯩꯈꯣꯏꯅ ꯀꯩꯒꯨꯝꯕ ꯄꯣꯠ ꯑꯃꯁꯦ ꯅꯤꯡꯁꯤꯡꯒꯦ ꯍꯥꯏ ꯇꯥꯔꯒꯗꯤ ꯐꯦꯛꯇꯔ ꯃꯌꯥꯝ ꯂꯩꯗꯅ ꯍꯥꯏꯗꯤ ꯃ ꯃꯐꯝꯅꯦ ꯃꯇꯝꯅꯦ ꯑꯗꯨꯗꯩ ꯏꯚꯟ ꯍꯥꯏꯗꯤ ꯃꯅꯝꯐꯧ ꯂꯩꯗꯅ
ꯎꯝ ꯑꯦ ꯇꯣꯛꯁꯤ ꯇꯣꯛꯁ ꯏꯪꯂꯤꯁ ꯌꯥꯝ ꯁꯤꯟꯅꯕ ꯌꯥꯗꯦ ꯑꯥ ꯍꯣꯏ
ꯍꯣꯏ ꯍꯣꯏ ꯑꯩ ꯏꯪꯂꯤꯁꯁꯤꯅꯗꯦꯗ ꯑꯩ ꯃꯅꯝ ꯍꯥꯏꯕꯅꯤ ꯀꯩꯅꯣ ꯍꯣꯏ ꯍꯣꯏ ꯃꯅꯝꯗꯨ ꯐꯥꯎ ꯂꯩꯗꯅ ꯍꯥꯏꯗꯤ ꯃꯐꯝ ꯃꯇꯝ ꯃꯅꯝ ꯑꯗꯨ ꯑꯁꯤꯅꯤꯗꯅ ꯍꯥꯏꯗꯤ ꯃꯅꯝ ꯑꯝꯗꯒ ꯑꯩꯈꯣꯏ ꯊꯥꯏꯅꯒꯤ ꯀꯩꯅꯣ ꯃꯇꯝꯒ ꯅꯤꯡꯁꯤꯡꯉꯛꯄ ꯌꯥꯎꯋꯤꯗꯅ
ꯎꯝ ꯊꯥꯏꯅꯒꯤ ꯄꯥꯔꯐꯤꯌꯨꯝ ꯊꯥꯏꯅꯒꯤ ꯕꯣꯏ ꯃꯅꯝ ꯊꯥꯏꯅꯒꯤ ꯂꯥꯏꯔꯛ ꯃꯅ ꯍꯥ ꯎꯝ
ꯗꯤ ꯃꯐꯝ ꯑꯃ ꯎꯕꯒꯁꯤꯗꯤ ꯑꯩꯅ ꯊꯥꯏꯅ ꯁꯥꯟꯅꯔꯝꯕ ꯃꯐꯝ ꯑꯗꯩꯗꯤ ꯑꯉꯥꯡ ꯑꯣꯏꯔꯤꯀꯥꯟꯗ ꯄꯨꯜꯂꯝꯕ ꯈꯣꯠꯂꯝꯕ ꯑꯗꯨꯃ ꯂꯣꯏ ꯅꯤꯡꯁꯤꯡꯉꯦꯗꯅ ꯑꯗꯨꯃꯥꯏꯅ ꯇꯧꯗꯅꯦ ꯍꯥꯏꯅꯤꯡ ꯋꯥꯋꯥꯛꯀꯤꯡꯗꯣ ꯀꯩꯒꯨꯝꯕ ꯍꯥꯏꯕꯗꯤ ꯃꯐꯝꯗ ꯍꯟꯖꯤꯟ ꯍꯟꯖꯤꯟ ꯆꯠꯂꯛꯄ ꯃꯇꯝꯗ ꯑꯩꯈꯣꯏꯅ ꯁꯨꯝ ꯐ꯭ꯔꯦꯁ ꯑꯣꯏꯈꯠꯂꯤꯗꯅ ꯋꯥꯀꯤꯡ ꯆꯠꯄ ꯍꯥꯏꯁꯦ ꯑꯗꯨꯅ ꯃꯐꯝ ꯑꯃꯗ ꯁꯨꯝ ꯍꯟꯖꯤꯟ ꯎꯝ ꯆꯠꯂꯛꯑꯗꯤ ꯅꯪ ꯍꯥꯏꯗꯤ ꯅꯁꯥꯗꯨꯗ ꯀꯩꯝ ꯇꯧꯖꯗ꯭ꯔꯁꯨ ꯑꯗꯨꯝ ꯃꯐꯝꯗꯨꯗ ꯍꯦꯛ ꯆꯠꯄꯒ ꯅꯁꯥꯗꯨꯣ ꯐ꯭ꯔꯦꯁ ꯑꯣꯏꯕꯒꯤꯗꯥꯏꯞ ꯇꯧꯔꯛꯀꯅꯦꯕ ꯀꯩꯒꯤꯅꯣ ꯍꯥꯏꯔꯀꯥꯟꯗ ꯃꯐꯝꯗꯨꯅ ꯅꯪꯉꯣꯟꯗ ꯀꯩꯅꯅꯣ ꯍꯥꯏꯔꯀꯥꯟꯗ ꯑꯩꯈꯣꯏꯗ ꯐꯥꯎꯍꯟꯗꯣꯏꯅꯦꯕ ꯃꯐꯝꯗꯣ ꯑꯗꯨꯝ ꯍꯟꯖꯤꯟ ꯍꯟꯖꯤꯟ ꯆꯠꯈꯤꯕꯒꯤ ꯍꯥꯟꯅ ꯐ꯭ꯔꯦꯁ ꯑꯣꯏꯈꯠꯈꯤꯕꯒꯤꯀꯣ ꯑꯗꯨ ꯑꯗꯨꯅ ꯑꯗꯨꯝ ꯃꯐꯝꯗꯨꯗ ꯆꯠꯂꯛꯄ ꯃꯇꯝꯗ ꯅꯪꯁꯦ ꯅꯁꯥꯁꯦ ꯀꯩꯝ ꯇꯧꯖꯗ꯭ꯔꯖꯗꯣ ꯑꯗꯨꯝ ꯐ꯭ꯔꯦꯁ ꯑꯣꯏꯕ ꯇꯥꯏꯞ ꯈꯜꯂꯛꯇꯣꯏꯅꯦꯕ ꯍꯥꯏꯗꯤ ꯍꯥꯟꯅ ꯅꯪꯉꯣꯟꯗ ꯍꯩꯅꯕꯤ ꯑꯣꯏꯈꯤꯕꯒꯤ ꯑꯗꯨ ꯃꯐꯝꯗꯨ ꯑꯗꯨꯝ ꯆꯠꯂꯒꯦꯀꯣ ꯁꯤꯅꯤꯗ ꯑꯩ ꯍꯥꯏꯅꯤꯡꯤꯁꯦ ꯑꯗꯣ ꯑꯗꯨꯝ ꯀꯩꯅꯣ ꯃꯐꯝꯗꯨ ꯑꯗꯨꯝ ꯏꯁꯇꯤꯛ ꯍꯥꯏꯗꯤ ꯑꯗꯨꯝ ꯆꯠꯂꯒꯕꯨꯗꯤ ꯕꯣꯔꯤꯡ ꯀꯩꯀꯥ ꯆꯨꯔꯛꯀꯅꯤ ꯅꯨꯡꯉꯥꯏꯔꯣꯏꯀꯣ ꯑꯗꯨꯗꯨ ꯅꯠꯇꯕꯤꯗ ꯅꯪ ꯉꯁꯥꯏ ꯍꯥꯏꯈꯤꯕꯗꯨ ꯌꯥꯝ ꯊꯤ ꯆꯨꯝꯃꯦ ꯃꯔꯛ ꯃꯔꯛꯇ ꯁꯤꯟꯕꯗꯨ ꯐꯩ ꯀꯥꯏꯗꯣ
ꯎꯝ ꯎꯝ ꯑꯗꯨ ꯃꯔꯛ ꯃꯔꯛꯇ ꯁꯤꯟꯕ ꯍꯥꯏꯁꯦ ꯀꯩꯅꯣꯅꯤꯒ ꯋꯥꯟꯁꯤꯅ ꯕ꯭ꯂꯨ ꯃꯨ ꯍꯥꯏꯗꯤ ꯀꯩ ꯍꯥꯏꯇꯥꯔꯦ ꯊꯥ ꯑꯃꯗ ꯑꯃꯨꯛꯇꯪꯒꯤ ꯁꯤꯟꯃꯗ ꯗꯤ꯭ꯟ ꯇꯦ
ꯑꯣ ꯊ ꯑꯕꯨ ꯑꯃꯨꯛꯇꯪ ꯅꯠꯇ꯭ꯁꯨ ꯑꯅꯤꯔꯛꯛꯇꯛꯁꯟꯕꯗꯤ ꯌꯥꯏꯗ ꯑꯩ ꯃꯐꯝ ꯑꯅꯧꯕ ꯑꯅꯧꯕꯁꯤꯗ ꯗꯔꯀꯥꯔ ꯇꯥꯏ ꯀꯩꯅꯣ ꯍꯥꯏꯗꯤ ꯅꯨꯡꯉꯥꯏꯅꯤꯡꯉꯗꯤ ꯈꯔ
ꯃꯥꯅꯦ ꯉꯁꯥꯏ ꯅꯪꯅ ꯐꯣꯟꯗ ꯌꯦꯡꯉꯒ ꯏꯁꯀ꯭ꯔꯤꯟꯗ ꯌꯦꯡꯉꯒ ꯀꯩ ꯍꯥꯏꯇꯥꯔꯦ ꯕꯣꯔꯗꯤꯡ ꯁꯨꯈꯤꯕꯗꯣ
ꯎꯝꯦꯟ ꯑꯗꯨꯗꯤ ꯑꯁꯦꯡꯕ ꯑꯝꯇ ꯅꯠꯇꯦ ꯁꯤꯗꯤ ꯃꯤꯠꯅ ꯎꯔꯨ ꯀꯩꯅꯣ ꯇꯧꯔꯨꯕ ꯉꯥꯛꯇꯅꯤ ꯃꯤꯠ ꯃꯥꯡꯗ ꯗꯥꯏꯔꯦꯛ ꯆꯣꯡꯊꯣꯛꯄ ꯅꯠꯇꯦ ꯁꯤꯗꯤ ꯃꯤꯠꯃꯥꯡꯗ ꯁꯥꯟꯅꯔꯤ ꯉꯥꯛꯇꯅꯤ ꯀꯩꯀꯩ ꯔꯦ ꯈꯔ ꯀꯥꯞꯊꯣꯛꯑꯒ ꯩꯅ ꯅꯨꯡꯉꯥꯏꯕ ꯅ
ꯃꯥꯅꯦ ꯃꯥꯅꯦ ꯑꯗꯨꯗꯣ ꯍꯥꯏꯖꯕꯅꯦ ꯍꯧꯖꯤꯛꯀꯥꯟꯒꯤ ꯀꯔꯤ ꯍꯥꯏꯇꯥꯔꯦ ꯃꯤ ꯑꯃꯒꯤ
ꯑꯗꯨ
ꯑꯄꯥꯝꯕꯕꯁꯤ ꯀꯔꯝꯕꯅ ꯆꯤꯡꯖꯅ ꯍꯦꯞꯒꯦ ꯍꯥꯏꯕꯇꯥꯔꯒꯗ ꯐꯣꯟꯅꯤ ꯁꯤꯅ ꯍꯦꯂꯦ
ꯍꯣꯏ ꯍꯦꯂ ꯑꯗꯨꯕꯨꯗꯤ ꯃꯇꯝꯅꯤꯗꯅ ꯁꯤ
ꯐꯣꯟꯁꯤꯗꯗꯤ ꯅꯪ ꯌꯨꯝꯗ ꯂꯩꯅ ꯂꯩꯕ ꯑꯇꯣꯞ ꯄ꯭ꯔꯤꯊ꯭ꯔꯤꯕꯕꯤꯗ ꯇꯧꯔꯤꯕ ꯄꯣꯠꯌꯥꯝ ꯂꯣꯏ
ꯎꯝ ꯄ꯭ꯔꯤꯊꯤꯕꯤꯗ ꯇꯧꯔꯤꯕ ꯑꯗꯨꯗꯁꯨ ꯅꯠꯇꯦ ꯍꯥꯏꯗꯤ ꯅꯨꯡꯉꯥꯏ ꯅꯨꯡꯉꯥꯏꯕ ꯄꯣꯕ꯭ꯂꯦꯝ ꯊꯣꯛꯏ ꯀꯩꯅꯣ ꯏꯚꯟ ꯑꯍꯟ ꯐꯥꯎꯗꯤ ꯑꯦꯗꯤꯛ ꯆꯨꯏꯅꯤ ꯍꯥꯏꯗꯤ ꯑꯗꯨꯝ ꯐꯣꯟꯁꯤꯗ ꯑꯗꯨꯝ ꯇ꯭ꯋꯦꯟꯇꯤ ꯐꯣꯔ ꯑꯋꯥꯔ ꯇꯧꯕꯁꯨ ꯂꯩ
ꯁꯨꯔꯤꯅꯦ ꯆꯨꯔꯤꯅꯦ
ꯑꯉꯥꯡ ꯆꯟꯅꯁ
ꯊꯥꯏꯅ ꯑꯩꯈꯣꯏꯗ ꯉꯥꯡꯕ ꯍꯟꯖꯤꯟꯕꯒꯤꯗ ꯀꯩ ꯍꯥꯏꯇꯥꯥꯔꯦ ꯐꯠ ꯐꯣꯟꯒꯤ ꯃꯍꯥꯎ ꯈꯪꯗꯕꯩꯅꯦꯕ ꯑꯁꯤ ꯈꯪꯉꯀꯥꯟꯗ ꯑꯩꯈꯣꯏꯗ ꯍꯦꯟꯖꯤꯟ ꯑꯗꯨ ꯂꯩ ꯄꯣꯠꯅꯤ ꯍꯥꯏꯇꯥꯔꯦ
ꯂꯩ ꯐꯅꯤ
ꯑꯗꯨꯅ ꯍꯧꯖꯤꯛꯀꯥꯟꯒꯤ ꯁꯃꯥꯖꯇ ꯆꯠꯅꯔꯤꯕꯁꯤꯒ ꯑꯗ ꯐꯪꯉꯁꯤꯒ ꯀꯔꯤ
ꯑꯦ ꯅꯪ ꯅꯪ ꯚꯣꯏꯁꯇꯣ ꯑꯃꯨꯛꯛ ꯂꯥꯞꯊꯣꯛꯑꯦ ꯅꯪ ꯀꯥꯏꯗ ꯂꯩꯗꯒꯤꯦ
ꯑꯩꯁꯤꯦ ꯀꯩꯅꯣ ꯀꯩꯅꯣꯗꯣ ꯑꯩꯈꯣꯏ ꯅꯥꯀꯣꯡ ꯉꯄꯤꯗꯣ ꯍꯥꯐꯝꯕ ꯑꯣꯦ ꯕ
ꯅꯅꯦ ꯅꯪꯁꯦ ꯑꯃꯇꯪ ꯍꯥꯞꯄꯤꯔꯣꯑꯣ ꯎ
ꯀꯩꯅꯣꯒꯤ ꯀ ꯍꯧꯖꯤ ꯂꯝꯪꯒꯤ ꯗꯥꯏꯔꯣ ꯑꯃ ꯂꯩꯗ ꯀꯩꯅꯗꯤ ꯑꯣꯐꯣꯔꯗ ꯇꯧꯔꯒ ꯏꯁꯩ
ꯁ ꯊꯤꯂ ꯑꯃ ꯃꯅꯤꯒ ꯇ ꯑꯥ
ꯁꯤ ꯀꯧ ꯇꯧꯔꯤꯁꯤ ꯊ ꯃꯅꯤꯅ ꯇꯧꯔ ꯀꯀꯗꯤ ꯑꯗꯒꯤ ꯃꯃꯥ ꯐꯄꯥꯅ ꯑꯩꯁꯦ ꯄꯥꯕꯅ ꯈꯣꯡꯆꯨ ꯈꯔꯄ ꯊꯥꯔꯑꯣꯏ ꯇꯧꯕꯗꯣ ꯑ ꯑꯣꯣꯡꯁꯝ ꯇꯔꯕ ꯊꯥꯔꯨꯒꯦ ꯇꯧꯕꯗꯣ
ꯁꯤ ꯈꯥꯏꯕꯅꯦ
ꯐꯔꯦ ꯑ ꯀꯩꯅꯣ ꯇꯧꯔꯦ ꯅꯪꯁꯨ ꯄꯣꯊꯥꯔꯁꯦ ꯊꯝꯖꯔꯣ ꯑꯩꯁꯨ ꯊꯝꯖꯜꯂꯒꯦ ꯑꯗꯨꯗꯤ
ꯉ ꯉꯥꯏꯈꯣꯏ ꯀꯩꯅꯣ ꯍꯌꯦꯡ ꯍꯌꯦꯡꯗꯤ ꯀꯩꯅꯣ ꯇꯧꯁꯦ ꯋꯥꯛꯀꯤꯡꯗꯣ ꯈꯔ ꯀꯩꯅꯣꯗ ꯉꯥꯛꯇꯛꯇ ꯆꯠꯁꯤꯔꯥ ꯅꯠꯇ꯭ꯔꯒ ꯊꯦꯡꯅ ꯆꯠꯁꯦ ꯍꯥꯏꯔꯨ ꯀꯩꯅꯣ
ꯑꯩ ꯆꯠꯅꯤꯡꯕ ꯇꯥꯏꯃꯤꯡꯗꯤ ꯀꯩꯅꯣꯅꯦ ꯅꯁꯥꯔꯒꯤ ꯇꯥꯏꯃꯤꯡꯗꯣ
ꯎꯝꯁꯥꯏꯇ ꯃꯤ ꯇ ꯑꯣ ꯌꯥꯗꯤ ꯌꯥꯏ ꯑꯗꯨꯗꯣ
ꯑꯩ ꯑꯗꯦ ꯄꯥꯝꯗꯦꯕ ꯄꯥꯝꯗꯦ
ꯄꯥꯝꯗꯦꯕ
ꯑꯥ
ꯑꯗꯨꯗꯤ ꯅꯪ ꯄꯥꯝꯃꯤ ꯇꯥꯏꯃꯤꯡꯁ ꯀꯩ
ꯑꯩꯅ ꯄꯥꯝꯃꯤꯁꯤꯅ ꯀꯩ ꯀꯩꯅꯣꯒꯤꯗꯣ ꯈꯤꯇꯪ ꯃꯝꯁꯤꯜꯂꯛꯄꯒꯤ ꯎ ꯁꯥꯥꯒ ꯍꯥꯏꯐꯦꯠ ꯂꯩꯕꯣꯏ ꯂꯥꯛ
ꯎ ꯑ ꯑꯩ ꯀꯩꯅꯣꯝ ꯍꯥꯏꯒꯦ ꯅꯪ ꯉꯁꯥꯏ ꯆꯠꯂꯤ ꯃꯇꯝꯗꯨꯗ ꯅꯪ ꯀꯩ ꯀꯩꯀꯩ ꯊꯕꯛ ꯍꯥꯏꯗꯤ ꯌꯥꯝ ꯃꯔꯨ ꯑꯣꯏꯕ ꯇꯧꯒꯦ
ꯅꯠꯇꯦꯗ ꯃꯔꯨ ꯑꯣꯏꯕ ꯇꯧꯕꯒꯤ ꯋꯥ ꯅꯠꯇꯕ ꯀꯩ ꯍꯥꯏꯇꯥꯔꯦ ꯈꯤꯇꯪ ꯅꯨꯡꯁꯥꯒ ꯂꯩꯔꯤꯉꯩꯗ ꯆꯦꯟ ꯅꯨꯉꯥꯏꯗꯧ ꯃꯥꯟꯗ꯭ꯔꯣ
ꯑꯁ ꯑꯌꯨꯛꯀꯤ ꯅꯨꯡꯁꯥꯗꯤ ꯈꯟꯅꯕ ꯌꯥꯏ ꯑꯗꯨꯗꯨꯒ ꯅꯨꯃꯤꯗꯥꯡꯒꯤ ꯅꯨꯡꯁꯥꯗꯨꯗꯤ ꯀꯌꯥ ꯀꯜꯂꯛꯇꯦꯗ
ꯑꯥ ꯅꯠꯇꯦ ꯅꯠꯇꯦ ꯄꯥꯏꯞ ꯂꯧꯕꯩ ꯋꯥꯔꯤꯅꯤꯗ
ꯕꯥꯏꯠ ꯁꯦ ꯉꯁꯥꯏꯗꯩ ꯌꯥꯝ ꯊꯤ ꯍꯦꯜꯂꯤ ꯅꯨꯡꯗꯥꯡꯒꯤ ꯑꯏꯤꯡꯕ ꯅꯨꯡꯁꯤꯠꯇꯨꯗ ꯆꯦꯟꯕꯒꯤ
ꯅꯠꯇꯦ ꯅꯠꯇꯦ ꯅꯠꯇꯦ ꯆꯦꯟꯗ ꯇꯧꯏꯅꯤ ꯑꯩꯗꯤ ꯆꯦꯜꯂꯦꯕ ꯅꯥꯍꯥꯋꯥꯏ ꯑꯗꯨꯅ ꯀꯪꯉꯦ
ꯁꯟꯗ꯭ꯌꯥ ꯋꯥꯏꯔꯝꯗ ꯆꯦꯟꯕꯗꯣ ꯅꯪꯗꯤ ꯈꯔ ꯐꯔꯤ ꯑꯩꯗꯤ ꯆꯦꯟꯅꯤꯡꯗꯦꯅꯦ ꯃꯤ ꯃꯌꯥꯝ ꯃꯔꯛꯇ ꯇꯤꯟꯕ ꯃꯐꯝꯗ ꯆꯦꯟꯕꯗꯣ
ꯑ ꯕꯦꯔꯥ ꯀꯥꯗꯔꯣ ꯑꯗꯨꯗꯤ ꯃꯤ ꯇꯥꯔ
ꯅꯠꯇꯦ ꯑꯗꯨꯏ ꯋꯥ ꯅꯠꯇꯕ ꯍꯥꯏꯗꯤ ꯀꯅꯥꯝ ꯂꯩꯇꯦ ꯀꯩꯅꯣ
ꯑꯣ ꯑꯗꯨꯒꯤꯔ ꯅꯪ ꯉꯥꯡꯉꯤꯖꯦ
ꯅꯠꯇꯦ ꯑꯥ ꯑꯩꯅ ꯍꯥꯏꯗꯤ ꯃꯤ ꯌꯥꯝ ꯂꯩꯕ ꯃꯐꯝꯗ ꯆꯦꯟꯕꯗꯣ ꯇꯜꯂꯦ ꯍꯥꯏꯗꯤ ꯂꯩꯗꯅ ꯑꯩ ꯀ ꯍꯥꯏꯗꯤ ꯃꯨꯟꯅ ꯃꯨꯟꯅ ꯌꯦꯡꯉꯛꯄꯗꯣ ꯑꯩ ꯈꯪꯗꯦ ꯍꯥꯏꯗꯤ ꯎꯔꯤꯡ ꯇꯧꯕꯅꯤꯅ ꯑꯩ ꯌꯥꯝ ꯅꯨꯡꯉꯥꯏꯇꯦ ꯍꯥꯏꯕ ꯑꯩꯉꯣꯟꯗ
ꯎꯝ ꯎꯝ ꯅꯪꯅ ꯃꯤ ꯅ ꯃꯨꯟꯅ ꯌꯦꯡ ꯌꯥꯗꯦꯕ ꯅꯠꯇ꯭ꯔꯥ
ꯅꯠꯇꯦ ꯑꯁ ꯅꯪ ꯇꯧ